ꯀ ꯃꯈꯥꯃꯍꯣꯡꯒ ꯁꯤꯛꯨꯝ ꯃꯥꯂꯦ
ꯃꯔꯨꯞ ꯉꯁꯥꯏꯒꯤ ꯀꯩꯅꯣꯅꯤ ꯗꯤꯁꯀꯅꯦꯛ ꯍꯥꯏꯈꯤꯕꯒꯤ ꯃꯈꯥꯗ ꯁꯝꯊꯔꯛꯑꯦ ꯑꯣꯟꯊꯣꯛꯄꯒꯤ ꯗꯥꯎꯅꯤ ꯑꯩꯅ ꯇꯧꯖꯔꯤꯕꯁꯤꯗ ꯁꯝꯊꯟꯖꯔꯛꯄꯁꯤꯗ ꯑꯩꯁꯦ ꯇꯧꯐꯝ ꯈꯪꯗꯕ ꯍꯥꯏꯐꯝ ꯈꯪꯗꯕ ꯍꯥꯏꯇꯥꯔꯦꯀꯣ ꯃꯊꯛꯇꯅ ꯃꯊꯛꯀꯤ ꯁꯦꯀꯦꯟ ꯑꯃ ꯊꯣꯛꯑꯒ ꯃꯅꯨꯡꯗꯅ ꯃꯤꯅꯠ ꯇꯔꯥ ꯊꯣꯛꯆꯜꯂꯛꯄꯁꯤꯗ ꯑꯩꯁꯨ ꯉꯥꯡꯉꯣ ꯑꯃ ꯈꯪꯗ꯭ꯔꯦ ꯇꯁꯦꯡꯅ ꯇꯧꯔꯤꯁꯤ ꯑꯩ ꯒ꯭ꯌꯥꯟ ꯇꯥꯂꯛꯇ꯭ꯔꯦ ꯑꯁꯤ ꯌꯧꯁꯤꯜꯂꯛꯑꯗꯤ ꯅ ꯍꯥꯏꯄꯨ ꯗꯦꯅꯤꯒꯤ ꯃꯤꯝꯁꯨ ꯅꯤꯡꯁꯤꯡꯉꯦ ꯁꯪꯒꯠ ꯊꯛꯄꯩꯗꯨ
ꯍ
ꯌ ꯀꯩꯅꯣꯅꯦ ꯉꯁꯥꯏꯒꯤ ꯍꯛꯆꯥꯡ ꯐꯟꯕꯒꯤ ꯃꯇꯥꯡꯗꯣ
ꯑꯍ
ꯃꯔꯨꯞ ꯑꯩꯁꯦ ꯃꯇꯝꯗꯤ ꯑꯩ ꯍꯛꯆꯥꯡ ꯈꯔ ꯐꯟꯖꯔꯝꯃꯦ ꯍꯥꯏꯗꯅ ꯑꯩꯁꯦ ꯈꯔ ꯐꯟꯖꯔꯝꯃꯦ ꯍꯥꯏꯇꯥꯔꯦ ꯃꯇꯝꯗꯨꯗ ꯑꯩꯒꯤ ꯄꯨꯛꯀꯥꯁꯦ ꯑꯩꯈꯣꯏꯒꯤ ꯃꯑꯣꯡ ꯃꯔꯤꯟ ꯇꯥꯔꯝꯕ ꯍꯥꯏꯇꯥꯔꯦꯀꯣ ꯑꯗ ꯑꯩꯅ ꯌꯥꯝ ꯍꯔꯥꯎꯈꯤꯕꯁꯤ ꯅꯣꯡꯃ ꯕꯌꯥ ꯑꯃꯅ ꯑꯩꯈꯣꯏꯒꯤ ꯑ ꯊꯪꯒꯥ ꯃꯨꯖꯥꯗ ꯍꯣꯡꯝꯕ ꯌꯥꯅ ꯑꯁ ꯚꯌꯥ ꯅꯪꯒꯤ ꯃꯁꯥꯁꯤꯗꯤ ꯌꯥꯝ ꯐꯔꯦ ꯌꯥꯝ ꯆꯥꯎꯔꯦ ꯐꯨꯔꯤꯠ ꯑꯝꯇ ꯆꯥꯗ꯭ꯔꯦꯅ ꯍꯥꯏꯔꯛꯄ ꯍꯥꯏꯇꯥꯔꯦꯀꯣ ꯑꯗꯨꯗ ꯑꯩꯁꯦ ꯏꯃꯥꯟꯅꯕ ꯃꯌꯥꯝꯒꯤ ꯃꯃꯥꯡꯗꯃꯥꯏꯅꯒ ꯍꯥꯏꯖꯜꯂꯛꯄ ꯑꯩꯈꯣꯏ ꯏꯃꯥꯡꯒ ꯂꯩꯕ ꯑꯗꯨꯗ ꯑꯩꯁꯦ ꯍꯔꯥꯎꯍꯟꯕꯤꯗꯅ ꯄꯌꯥꯗ ꯂꯨꯄꯥ ꯆꯥꯝꯃ ꯄꯤꯔꯝꯃꯦꯕ ꯑꯩꯅ
ꯑꯣ ꯑꯗꯨꯏꯇꯥꯒꯗꯤ ꯈꯪꯖꯔꯅꯤ ꯃꯇꯨꯡ ꯊꯦꯡꯅꯕꯗꯁꯨ ꯑꯩ ꯑꯗꯨꯝ ꯍꯥꯏꯖꯔꯛꯀꯦ ꯄꯩꯁꯥ ꯄꯨꯔꯒ ꯑꯗꯨꯝ
ꯑ ꯑꯗ ꯈ꯭ꯋꯥꯏ ꯈ꯭ꯋꯥꯏꯒꯤ ꯃꯈꯥꯗꯤ ꯄꯣꯜꯂꯦꯀꯣ ꯍꯥꯏꯗꯤ
ꯑꯩ ꯑ ꯁꯣꯏꯗꯅꯕ ꯀꯦ ꯑꯩ ꯑ ꯁꯣꯏꯗꯅꯃꯛꯀꯤ ꯑꯗꯣꯝꯅ ꯄꯥꯝꯃꯤꯕ ꯈ꯭ꯋꯥꯏꯗꯩ ꯁꯣꯏꯗꯅ ꯍꯥꯏꯖꯔꯛꯀꯦ
ꯑꯩꯁꯦ ꯄꯝ ꯖꯦꯀꯦꯠ ꯊꯤꯖꯕꯅꯦ ꯊꯪꯒꯥꯝ ꯕꯖꯥꯔꯗ ꯄꯝ ꯖꯦꯀꯦꯠ ꯊꯤꯕꯁꯤꯗ ꯍꯥꯏꯗꯤ ꯄꯝ ꯖꯦꯀꯦꯠ ꯑꯁꯤ ꯃꯤꯖꯎꯕ ꯃꯌꯥꯝ ꯂꯤꯠꯂꯤꯀꯣ ꯂꯤꯞꯄꯗ ꯑꯗꯨꯕꯨ ꯃꯣꯏꯅ ꯆꯥꯎꯔꯤꯁꯤꯅ ꯄꯨꯛꯇ ꯆꯥꯎꯕꯒꯤ ꯃꯔꯝ ꯑꯣꯏꯔꯒ ꯑꯗꯨꯝ ꯂꯤꯠꯄ ꯌꯥꯏ ꯍꯥꯏꯇꯥꯔꯦ ꯑꯗꯨ ꯑꯩꯒꯤꯁꯤꯗꯤ ꯃꯇꯝꯗꯨꯗ ꯑꯩ ꯆꯦ ꯑꯗꯨꯝ ꯆꯥꯎꯋꯦ ꯃꯔꯨ ꯑꯣꯏ ꯃꯇꯝꯗꯨꯗ ꯑꯩꯁꯦ ꯀꯦꯖꯤꯁꯦ ꯑꯥꯏꯠꯇꯤꯒꯤ ꯁꯤꯛꯁꯇ ꯑꯩꯁ ꯌꯥꯝ ꯊꯤꯅ ꯆꯥꯎꯋꯦ ꯍꯥꯏꯇꯥꯔꯦ ꯁꯝꯅ ꯍꯥꯏꯔꯒ ꯄꯨꯜꯂꯒ ꯑꯗꯨꯛꯀꯤ ꯃꯇꯤꯛ ꯍꯤꯡꯆꯥꯏꯇꯝꯕꯒꯤ ꯁꯛꯐꯝꯕ ꯑꯣꯏꯔꯝꯃꯦ ꯍꯥꯏꯖꯕꯗꯨꯅꯤ ꯃꯇꯝꯗꯨꯗ ꯑꯩ ꯄꯥꯝꯖꯒꯦ ꯊꯤꯕꯁꯤꯗ ꯊꯤꯕ ꯌꯥ ꯐꯪꯉꯛꯇꯕꯁꯤꯗ ꯑꯩꯈꯣꯏꯒꯤ ꯌꯥꯝ ꯄꯥꯝꯖꯩꯀꯩ ꯉꯥꯛꯇ ꯌꯣꯟꯕ ꯕꯌꯥꯔꯒꯤ ꯗꯨꯀꯥꯟ ꯑꯃ ꯂꯩ ꯃꯉꯣꯟꯗꯗꯤ ꯂꯣꯏ ꯁꯨꯨꯔꯅꯤꯅ ꯆꯪꯉꯨꯕꯅꯤ ꯑꯗꯨꯕꯨ ꯑꯩꯈꯣꯏꯒꯤ ꯔꯕꯟ ꯑꯦꯛꯁꯦꯜ ꯍꯥꯏꯕ ꯈ꯭ꯋꯥꯏꯗꯒꯤ ꯆꯥꯎꯔꯦꯅ ꯄꯨꯊꯣꯛꯏ ꯐꯨꯔꯤꯠꯁꯤ ꯑꯩꯈꯣꯏꯒꯤ ꯂꯦꯡꯖꯨꯝꯗ ꯄꯜꯂ ꯂꯩꯁꯟꯕ ꯌꯥꯗꯕ ꯍꯥꯏꯇꯥꯔꯦ
ꯎꯝ ꯍꯨꯝ
ꯑꯗꯨꯗꯨꯗ ꯑꯩꯁꯤꯦ ꯑꯩꯅ ꯈꯜꯂꯦ ꯑꯩꯅ ꯅꯍꯥꯟꯈꯩ ꯑꯩꯅ ꯊꯥꯡꯒꯠꯂꯤꯕ ꯃꯌꯥꯝꯁꯤꯒꯤ ꯑꯁꯤꯗꯤ ꯃꯍꯩ ꯐꯪꯉꯦꯗꯅ ꯑꯩꯁꯤꯦ ꯍꯔꯥꯎꯍꯟꯅꯤꯗꯨꯅ ꯃꯌꯥꯅ ꯃꯥꯏ ꯍꯥꯏꯖꯜꯂꯛꯄꯗꯨꯗ ꯃꯈꯣꯏꯗ ꯂꯨꯄꯥ ꯆꯥꯝꯃ ꯆ ꯄꯦꯟꯇꯥꯛ ꯄꯤꯤꯁꯜꯂꯝꯕꯅꯦꯕ ꯑꯩꯅ ꯃꯁ ꯅꯣꯛꯑꯒ ꯂꯩꯍꯧꯑꯦꯕ ꯊꯤ ꯅꯨꯡꯉꯥꯏꯔꯣꯏꯀꯣ ꯑꯗꯨꯅ
ꯈꯥꯏꯅꯤ ꯑꯩꯈꯣꯏꯒꯤ ꯈꯥꯏꯅꯤ ꯁꯥꯖꯟ ꯆꯥꯅꯕꯒꯤꯗ ꯄꯤꯕꯤꯔꯝꯃꯅꯦ ꯐꯩ ꯀꯩꯁꯨ ꯀꯥꯏꯗꯦ
ꯑꯩꯈꯣꯏꯒꯤ ꯃꯤ ꯑꯃꯕꯨ ꯃꯥꯡꯍꯟꯕ ꯍꯥꯏꯕꯁꯤ ꯑꯩꯈꯣꯏ ꯇꯧꯗꯕ ꯌꯥꯗ꯭ꯔꯕ ꯇꯉꯥꯏ ꯐꯗ꯭ꯔꯕ ꯊꯧꯒꯥꯏ ꯑꯃꯗꯤ ꯊꯝꯖꯒꯦ ꯆꯨꯝꯃꯦ ꯑꯩꯈꯣꯏꯒꯤ ꯖꯤꯝ ꯁꯥꯟꯅꯕ ꯌꯣꯠ ꯊꯥꯡꯒꯠꯄ ꯑꯩꯈꯣꯏꯒꯤꯗꯤ ꯑꯩꯈꯣꯏꯒꯤ ꯈꯨꯨꯠꯀ ꯆꯥꯔꯛꯇꯕꯁꯤ ꯌꯥꯝꯅ ꯍꯔꯥꯎꯖꯕ ꯃꯇꯥꯡꯅꯤ ꯑꯩꯈꯣꯏ ꯆꯥꯗꯕ ꯍꯥꯏꯔꯅ ꯑꯩꯈꯣꯏꯒꯤ ꯄꯨꯛꯇ ꯄꯩꯊꯣꯔꯛꯄꯒꯤꯗꯣ ꯅꯠꯆꯗꯦ ꯑꯩꯅ ꯍꯥꯏꯔꯤꯕꯁꯤ ꯂꯦꯡꯖꯨꯝꯗꯒ ꯑꯩꯈꯣꯏꯒꯤ ꯊꯨꯞꯆꯕ ꯌꯥꯗꯕꯒꯨꯝꯕ ꯄꯥꯝꯕꯣꯝꯗ ꯈꯔ ꯄꯟꯕꯒꯨꯝꯕꯀꯣ ꯃꯅꯨꯡꯗꯨꯒꯤ ꯄꯣꯠꯇꯣ ꯑꯩꯁꯨ ꯑꯥ ꯊꯦꯡꯅꯖꯔꯦ ꯑꯩꯒꯤ ꯃꯔꯨꯞ ꯑꯕꯤꯅꯥꯁ ꯍꯥꯏꯕ ꯇꯥꯔꯦꯀꯣ ꯑꯩ ꯑꯗꯨ ꯃꯣꯏ ꯃꯥꯒꯤ ꯗꯨꯀꯥꯟꯗ ꯍꯥꯏꯁꯦ ꯄꯣꯠ ꯂꯩꯕ ꯆꯪꯉꯦ ꯉꯥꯅ ꯍꯥꯏꯔꯛꯄ ꯑꯗꯨꯗꯤ ꯑ ꯑꯩꯁꯦ ꯄꯣꯠ ꯂꯩꯕ ꯆꯪꯕꯗꯤ ꯅꯠꯆꯗꯦ ꯍꯥꯏꯗꯤ ꯒꯥꯔꯤ ꯁꯦꯝꯕ ꯆꯠꯄꯅꯦ ꯏꯆꯟꯅꯨꯄꯤ ꯑꯃꯒꯤ ꯑꯗꯨꯗ ꯃꯐꯝꯗꯨ ꯈꯪꯗꯕꯒꯤ ꯑꯩꯅ ꯆꯪꯉꯨꯕꯅꯦ ꯑꯗꯨꯅ ꯃꯥꯅ ꯍꯥꯏꯔꯛꯄ ꯍꯥꯏꯇꯥꯔꯦ ꯑꯁꯇꯪꯒꯤ ꯄꯥꯃꯣ ꯉꯔꯨꯞ ꯇꯧꯔꯤ ꯈꯣꯠꯂꯦ ꯀꯥꯏꯅ ꯌꯥꯝ ꯊꯤ ꯆꯥꯎꯔꯝꯃꯦ ꯈꯣꯠꯂꯦꯒ ꯑꯩꯗꯤ ꯍꯥꯏꯗꯤ ꯑꯗꯨꯗ ꯑꯩꯈꯣꯏꯒꯤ ꯍꯧꯖꯤꯛꯗꯤ ꯑꯃꯨꯛ ꯄꯤꯛꯁꯜꯂꯛꯑꯦ ꯑꯩꯁꯦ ꯌꯥꯝ ꯅꯨꯡꯉꯥꯏꯇꯦ ꯑꯗꯣ ꯑꯗꯨꯒꯤ ꯅꯨꯃꯤꯠꯇꯨꯗ ꯑꯩꯈꯣꯏꯒꯤ ꯏꯃꯥꯟꯅꯕꯗꯨꯅ ꯍꯥꯏꯔꯛꯈꯤꯕꯗꯣ ꯃꯌꯥꯝ ꯃꯃꯥꯡꯗꯨꯗ ꯑꯩꯈꯣꯏꯒꯤ ꯃꯥꯒꯤ ꯃꯌꯥꯝꯕ ꯊꯣꯛꯄ ꯑꯃꯁꯨ ꯂꯩꯔꯝꯃꯦ ꯑꯗꯨꯒ ꯌꯦꯡꯉꯒ ꯃꯌꯥꯝꯅꯁꯨ ꯑꯩꯉꯣꯟꯗ ꯍꯥꯏꯔꯛꯈꯤꯕ ꯍꯥꯏꯇꯥꯔꯦ ꯑꯩꯀꯣ ꯕ꯭ꯔꯣꯍꯣꯏꯗꯤ ꯑꯗꯨꯝ ꯆꯥꯎꯕꯅꯤꯅ ꯐꯨꯔꯤꯠ ꯀꯩꯅꯣ ꯇꯧꯕ ꯑꯗꯨ ꯐꯨꯔꯤꯠ ꯑꯗꯨꯝ ꯑꯅꯛꯄ ꯂꯤꯞꯄ ꯐꯖꯅꯤ ꯈꯣꯠꯅꯤꯡꯉꯥꯏ ꯍꯥꯏꯔꯛꯈꯤꯕ ꯍꯥꯏꯇꯥꯔꯦ ꯑꯗꯨ ꯑꯗꯨ ꯀꯥꯟꯗꯗꯤ ꯑꯩꯒꯤ ꯍꯧꯖꯤꯛꯇꯤ ꯑꯃꯨꯛ ꯑꯩꯒꯤ ꯄꯨꯛꯁꯦ ꯀꯝꯕꯦꯛ ꯂꯥꯛꯄꯗꯧ ꯇꯧꯋꯦ ꯑꯗꯨꯒꯤꯗꯨꯗꯗꯤ ꯑꯩꯁꯦ ꯄꯨꯛꯁꯦ ꯍꯥꯏꯗꯤ ꯌꯥꯝ ꯊꯤꯅ ꯃꯌꯦꯡ ꯇꯥꯔꯦ ꯍꯥꯏꯖꯕ ꯇꯥꯔꯦ ꯗꯥꯏꯀ ꯇꯧꯕꯒꯤ ꯃꯇꯥꯡꯗꯨꯅꯦꯕ ꯌꯥꯝꯊꯤꯅ ꯃꯌꯦꯡ ꯇꯥꯕꯒꯤ ꯑꯩꯈꯣꯏꯒꯤ ꯐ꯭ꯔꯤꯠꯁꯦ ꯂꯤꯠꯄꯗꯣ ꯐꯖꯔꯕ ꯃꯇꯥꯡꯗꯨꯅꯦ ꯑꯗꯨꯅ ꯑꯗꯨꯏꯀꯥꯟꯗꯤ ꯌꯥꯝ ꯍꯔꯥꯎꯕꯤꯕ ꯍꯥꯏꯇꯥꯔꯦ ꯑꯩꯁꯦ ꯑꯗꯨꯅ ꯍꯔꯥꯎꯃꯟꯗꯅ ꯑꯩꯁꯨ ꯃꯥꯒꯤ ꯃꯐꯝꯗꯨꯗꯒꯤ ꯐꯨꯔꯤꯠ ꯑꯃ ꯂꯩꯔꯒ ꯂꯥꯛꯆꯈꯤ ꯄꯥꯝꯕꯨꯡ ꯑꯃ ꯈꯤꯇꯪꯒ ꯑꯩꯈꯣꯏꯒꯤ ꯅꯞꯁꯤꯟꯕ ꯍꯥꯏꯇꯥꯔꯦꯅꯦꯀꯣ ꯑꯩꯅ ꯐꯨꯔꯤꯠ ꯑꯃ ꯂꯤꯠꯂꯒ ꯌꯦꯡꯉꯨꯕ ꯃꯇꯝꯗ ꯑꯉꯧꯕꯅꯦ ꯀꯂꯔ ꯌꯥꯎꯕꯗꯨꯗ ꯑꯩꯅ ꯂꯩꯔꯛꯇꯕꯅꯦ ꯑꯁ ꯄꯥꯝꯕꯣꯒꯤꯗꯤ ꯐꯖꯔꯦ ꯍꯥꯏꯕ ꯇꯥꯔꯦ ꯃꯔꯨꯞ ꯑꯗꯨ ꯄꯥꯝꯕꯣꯝꯒꯤ ꯐꯅ ꯍꯟꯇꯛ ꯇꯥꯔꯒ ꯍꯥꯏꯗꯤ ꯂꯩꯔꯝꯃꯤꯕ ꯃꯌꯥꯝꯗꯨꯅ ꯌꯦꯡꯉꯛꯄꯗꯒꯤ ꯊꯃꯣꯏꯗ ꯑꯩꯒꯤ ꯍꯥꯏꯗꯤ ꯑꯩꯅ ꯊꯥꯒꯠꯆꯔꯤꯕ ꯂꯥꯎ ꯈꯣꯡꯗꯨꯅ ꯍꯥꯏꯗꯤ ꯍꯨꯃꯥꯡ ꯇꯥꯗꯅ ꯊꯥꯒꯠꯆꯔꯨꯔꯤꯕ ꯃꯌꯥꯝꯗꯨ ꯈꯤꯇꯪꯒ ꯃꯍꯩ ꯆꯥꯕꯗ ꯎꯔꯛꯄ ꯑꯗꯨꯗ ꯑꯩꯒꯤ ꯊꯝꯃꯣꯏꯗ ꯌꯥꯝꯅ ꯅꯨꯡꯉꯥꯏꯕ ꯑꯃꯗꯤ ꯄꯣꯛꯈꯤ ꯌꯥꯕ ꯇꯥꯔꯒꯗꯤ ꯍꯟꯗꯛ ꯊꯥ ꯑꯁꯤꯗ ꯊꯥꯡꯒꯠꯆ ꯑꯩꯅ ꯍꯧꯔꯛꯄꯁꯨ ꯌꯥꯏ ꯇꯥꯖꯩ ꯇꯥꯖꯔꯤ
ꯍꯥꯏꯕꯤꯌꯨ ꯍꯥꯏꯕꯤꯌꯨ
ꯍꯥꯏꯗꯤ ꯌꯥꯝ ꯊꯤꯅ ꯍꯔꯥꯎꯈꯤꯕꯗꯣ ꯍꯥꯏꯗꯤ ꯃꯌꯥꯝꯕ ꯃꯌꯥꯝꯗꯨꯅꯒ ꯌꯦꯡꯉꯒ ꯍꯥꯏꯐꯦꯠ ꯅꯣꯐꯦ ꯅꯣꯐꯩꯒ ꯇꯧꯔꯒ ꯑꯩꯉꯣꯟꯗ ꯍꯥꯏꯗꯤ ꯑꯦ ꯑꯩꯈꯣꯏ ꯍꯥꯏꯗꯤ ꯗꯨꯀꯥꯟ ꯐꯝꯃꯤꯕ ꯑꯩꯈꯣꯏꯒꯤ ꯃꯌꯥꯝꯕꯗꯨꯅꯕꯨ ꯍꯥꯏꯔꯛꯄ ꯕ꯭ꯔꯣ ꯍꯣꯏꯗꯤ ꯆꯥꯎꯕꯅꯤꯅ ꯑꯩꯈꯣꯏꯒꯤ ꯄꯥꯝꯕꯣꯝꯗꯣ ꯑꯗꯨꯝ ꯍꯟꯕꯅꯤꯅ ꯀꯩꯅꯣ ꯂꯤꯞꯄꯗ ꯐꯖꯒꯅꯤ ꯈꯣꯠ ꯀꯩꯅꯣ ꯍꯥꯏꯔꯛꯄꯗ ꯍꯦꯛ ꯂꯩꯁꯟꯕꯗꯨꯗꯁꯨ ꯐꯨꯔꯤꯠꯇꯣ ꯆꯥꯔꯝꯗꯕ ꯍꯥꯏꯇꯥꯔꯦꯅꯦꯀꯣ ꯄꯥꯝꯕꯣꯝꯗꯣ ꯈꯤꯇꯪ ꯐꯟꯇꯛ ꯇꯥꯔꯒ ꯅꯣꯏꯒꯤ ꯅꯨꯡꯖꯦꯜꯗꯨꯗ ꯌꯦꯡꯕꯨꯗꯨꯗ ꯑꯩꯒꯤ ꯊꯝꯃꯣꯏꯁꯦ ꯑꯗꯨꯛꯀꯤ ꯃꯇꯤꯛ ꯄꯦꯝ ꯍꯥꯏꯕꯗꯨ ꯑꯣꯏꯖꯈꯤ ꯑꯗꯨꯅ ꯑꯩ ꯁꯣꯏꯗꯅ ꯍꯥꯟꯗ ꯆꯠꯈꯤꯒꯅꯤ ꯍꯣꯏ ꯊꯣꯛꯄꯒꯤ ꯑꯁꯥꯃꯁꯨꯤ ꯂꯩꯖꯗꯦ ꯑꯗꯨꯕꯨ ꯑꯩ ꯃꯌꯥꯝꯒꯤ ꯃꯃꯥꯡꯗ ꯅꯨꯄꯥ ꯑꯃ ꯑꯣꯏꯕꯒꯤ ꯁꯦꯕꯥ ꯃꯔꯣꯝ ꯍꯥꯏꯕꯤꯕꯗꯣ ꯑꯗꯣ ꯁꯤꯐꯥꯎꯗꯪꯗꯤ ꯑꯩꯁꯨ ꯑꯣꯏꯕ ꯉꯝꯃꯅꯤꯅ ꯍꯥꯏꯕꯗꯣ ꯑꯗꯨ ꯎꯠꯆꯒꯦ ꯍꯥꯏꯕꯒꯤꯗꯃꯛꯇ ꯑꯩꯅ ꯎꯠꯆꯅꯤꯡꯕ ꯃꯤ ꯑꯃꯁꯨ ꯂꯩ ꯑꯩꯅ ꯌꯥꯝꯅ ꯑꯩꯈꯣꯏꯒꯤ ꯉꯛ ꯊꯦꯛꯀꯠꯄꯒꯤ ꯋꯥꯗꯤ ꯅꯠꯇꯦ ꯑꯗꯨꯕꯨ ꯎꯠꯈꯤꯒꯅꯤ ꯑꯩꯈꯣꯏꯒꯤ ꯃꯥꯒꯤ ꯑꯗꯨꯒꯤ ꯃꯃꯥ ꯃꯆꯥ ꯃꯄꯥ ꯅꯨꯨꯄꯤ ꯃꯃꯥ ꯑꯩ ꯃꯃꯥꯡꯗ ꯑꯩ ꯑꯃꯨꯛꯇꯪꯗꯤ ꯎꯠꯈꯤꯒꯅꯤ ꯁꯣꯏꯗꯅ ꯑꯣꯀꯦ ꯑꯩ ꯆꯠꯀꯅꯤ ꯑꯩ ꯑꯅꯄ ꯍꯥꯏꯖꯒꯤꯈꯤꯕ ꯀꯝꯄꯤꯇꯟ ꯇꯤꯆꯔ ꯑꯗꯨ ꯂꯤꯠꯂꯒ ꯑꯩ ꯆꯠꯆꯒꯅꯤ ꯅꯣꯡꯃ ꯁꯣꯏꯗꯅ ꯊꯥꯕꯜ ꯆꯣꯡꯕ ꯆꯠꯆꯈꯤꯒꯅꯤ ꯑꯩꯈꯣꯏꯒꯤ ꯂꯝꯄꯥꯛꯇ ꯑꯗꯨꯒ ꯑꯩ ꯆꯣꯡꯂꯣꯏ ꯑꯩꯒꯤ ꯂꯦꯞꯄꯒ ꯑꯩ ꯐꯜꯂꯒ ꯑꯩꯒꯤ ꯃꯔꯨꯞ ꯍꯥꯏꯕ ꯇꯥꯔꯦ ꯁꯣꯝꯒ ꯑꯩ ꯂꯦꯞꯃꯤꯟꯅꯔꯒ ꯂꯩꯒꯅꯤ ꯑꯗꯨꯒ ꯑꯃꯨꯛꯇꯪ ꯐꯣꯒꯁꯨ ꯃꯥꯒꯤ ꯍꯦꯛ ꯅꯥꯀꯟꯗ ꯄꯥꯏꯒꯅꯤ ꯃꯥꯒꯤ ꯈꯨꯗꯥꯡꯗꯤ ꯄꯥꯏꯔꯣꯏ ꯃꯔꯝꯗꯤ
ꯑꯩ ꯋꯥꯁꯛꯈꯤꯕ ꯑꯃ ꯂꯩꯖꯔꯦ ꯑꯗꯨꯅ ꯑꯩ ꯆꯣꯡꯒꯅꯤ ꯍꯥꯏꯖꯕ ꯇꯥꯔꯦ ꯑꯗꯨ ꯊꯝꯖꯒꯦ ꯑꯩꯅ ꯑꯗꯨ ꯌꯧꯗ꯭ꯔꯤꯉꯩꯗ ꯃꯥ ꯆꯦꯟꯊꯣꯛꯈꯤꯕ ꯇꯥꯔꯒꯗꯤ ꯑꯩ ꯈꯪꯗꯦ ꯑꯗꯨ ꯃꯣꯏꯒꯤ ꯂꯩꯀꯥꯏꯗ ꯆꯠꯂꯒ ꯆꯣꯡꯉꯅꯤ ꯃꯥꯅ ꯃꯌꯨꯝ ꯄꯥꯜꯂꯤꯕ ꯃꯐꯝꯗꯨꯗ ꯆꯠꯂꯒ
ꯀꯩꯁꯨ ꯀꯥꯏꯗꯦ ꯃꯔꯨꯞꯀꯤ ꯋꯥꯈꯜ ꯃꯔꯨꯞꯀꯤ ꯋꯥꯔꯤꯁꯦ ꯍꯣꯏ ꯀꯅꯥꯒꯨꯝꯕꯅꯗꯤ ꯑꯦ ꯎꯁꯤꯠꯇꯅ ꯅꯣꯡꯑꯝꯕ ꯌꯥꯏ ꯑꯃ ꯇꯧꯕ ꯌꯥꯏ ꯑꯗꯨꯕꯨ ꯃꯁꯤ ꯁꯥꯟꯅꯔꯣꯏꯁꯤꯡꯅ ꯐꯥꯎꯕ ꯋꯥꯈꯜꯂꯣꯟꯅꯤ ꯑꯥ ꯃꯁꯤ ꯋꯥꯔꯤ ꯑꯃ ꯂꯣꯏ ꯂꯩ ꯍꯥꯏꯇꯥꯔꯦꯀꯣ ꯑꯗꯨꯅ
ꯑ ꯍ
ꯑꯝꯇꯪꯗꯤ ꯍꯌꯦꯡ ꯋꯥꯔꯤꯅꯤ ꯃꯔꯨꯞ ꯑꯩꯈꯣꯏꯒꯤ ꯃꯇꯝ ꯁꯥꯡꯅ ꯁꯥꯟꯅꯕ ꯍꯥꯏꯕꯁꯤ ꯉꯝꯅꯤ ꯍꯣꯏ ꯊꯣꯛꯄ ꯊꯣꯛꯇꯄꯗ ꯑꯩꯅ ꯁꯨꯝ ꯍꯥꯏꯖꯕꯒꯤ ꯋꯥꯅꯤ ꯑꯩꯁꯨ ꯑ ꯑꯩꯅ ꯁꯨꯝ ꯄꯥꯝꯃꯤꯁꯤꯅ ꯑ ꯍꯥꯏꯕꯤꯌꯨ ꯍꯥꯏꯕꯤꯌꯨ ꯀꯩꯅꯣ
ꯉꯍꯥꯛꯇꯪ ꯂꯦꯞꯄꯤꯌꯣ ꯑꯩ ꯀꯩꯅꯣꯃ ꯂꯥꯛꯆꯒꯦ ꯑꯩ ꯍꯌꯦꯡꯗꯒꯤ ꯁꯥꯟꯅꯕ ꯁꯤ ꯆꯠꯅꯕ ꯇꯧꯔꯁꯦ ꯑꯩ ꯀꯩꯅꯣꯝꯃ ꯋꯥꯈꯜꯁꯤꯗ ꯆꯔꯥꯡꯅꯕ ꯑꯃ ꯂꯥꯛꯑꯦ ꯑꯩ ꯍꯧꯖꯤꯛ ꯃꯔꯨꯞꯇ ꯄꯥꯎꯗꯨ ꯇꯝꯖꯕꯗ ꯋꯥꯍꯩ ꯑꯗꯨ ꯅꯥꯀꯣꯡꯁꯤꯗ ꯅꯤꯡꯁꯤꯡꯉꯕ ꯍꯥꯏꯇꯥꯔꯦꯅꯦꯀꯣ ꯑꯩ ꯍꯌꯦꯡꯗꯒꯤ ꯁꯥꯟꯅꯕ ꯆꯠꯅꯕ ꯇꯧꯁꯦ ꯃꯔꯨꯞ ꯅꯨꯡꯊꯤꯟꯗꯒꯤ ꯍꯧꯁꯦ
ꯌꯥꯏ ꯌꯥꯏ ꯃꯔꯨꯞ ꯒꯥꯔꯤ ꯒꯥꯔꯤ ꯐꯔꯛ ꯇꯥꯔꯁꯨ ꯑꯩ ꯂꯧꯕ ꯂꯥꯛꯆꯒꯦ
ꯑꯩ ꯍꯌꯦꯡ ꯒꯥꯔꯤ ꯐꯔꯛ ꯇꯥꯗꯅꯕ ꯁꯤꯟꯖꯒꯅꯤ ꯑꯩꯒꯤ ꯅꯥꯀꯟꯗ ꯂꯩꯕꯤꯔꯤꯕ ꯑꯩꯒꯤ ꯃꯥꯝꯃ ꯑꯩ ꯅꯪ ꯒꯥꯔꯤ ꯄꯨꯗꯅ ꯆꯠꯂꯣ ꯑꯩ ꯁꯣꯏꯗꯅꯃꯛꯀꯤ ꯁꯥꯟꯅꯕ ꯆꯠꯇꯕ ꯌꯥꯗ꯭ꯔꯦ ꯑꯩ ꯁꯣꯏꯗꯅꯃꯛꯀꯤ ꯁꯥꯟꯅꯕ ꯆꯠꯆꯒꯅꯤ ꯑꯩ ꯅꯪ ꯊꯤꯜꯂꯁꯨ ꯊꯤꯟꯟꯒꯦ ꯂꯧꯕ ꯂꯥꯛꯑꯁꯨ ꯂꯥꯛꯀꯦ ꯒꯥꯔꯤꯗꯨꯗꯗꯤ ꯊꯝꯕꯤꯔꯝꯃꯣ
ꯑꯣ ꯀꯩꯅꯣꯅꯦ ꯑ ꯅꯍꯥꯟꯁꯦ ꯁꯨꯃꯥꯏꯅ ꯋꯥꯔꯤ ꯁꯥꯟꯅꯕꯗꯩ ꯀꯅꯥꯅꯣꯝ ꯀꯣꯏꯅꯒꯦꯅ ꯄꯥꯎ ꯇꯥꯏ ꯑꯗꯨ ꯑꯗꯨꯒ ꯉꯁꯤꯅ ꯑꯃꯨꯛ ꯏꯕꯥꯅꯤꯁꯤ ꯑꯩꯈꯣꯏ ꯁꯥꯟꯅꯅꯤꯡꯉꯤ ꯑꯩꯈꯣꯏ ꯑꯩꯗꯤ ꯍꯧꯖꯤꯛ ꯆꯠꯂꯒ ꯁꯥꯟꯅꯅꯤꯡꯉꯦ ꯍꯥꯏꯇꯥꯔꯦ
ꯑꯩꯁꯨꯅꯦ ꯃꯔꯨꯞ ꯑꯩꯁꯨ ꯃꯔꯨꯞꯅꯤ
ꯑꯗꯨꯅꯤ ꯁꯨꯃꯥꯏꯅ ꯁꯤ ꯅꯨꯡꯉꯥꯏꯇ꯭ꯔꯣꯁꯦ
ꯑ ꯑꯩ ꯐꯣꯟ ꯑꯩ ꯑꯗꯨꯗ ꯑꯩ ꯑꯗꯨ ꯑꯩ ꯀꯩꯝ ꯈꯪꯗꯦ ꯑꯩ ꯐꯣꯟ ꯂꯩꯔꯔꯣꯏ ꯑꯗꯨ ꯑꯝꯇ ꯀꯩ ꯀꯦꯝ ꯇꯧꯔꯔꯣꯏ ꯑꯩ ꯊꯥꯗꯒꯅꯤ ꯑꯩ ꯍꯌꯦꯡ ꯍꯪꯆꯤꯠ ꯑꯩ ꯄꯩꯁꯥ ꯍꯦꯛ ꯆꯪꯉꯛꯄꯒ ꯑꯩꯈꯣꯏ ꯂꯤꯁꯤꯡ ꯇꯔꯥ ꯇꯔꯨꯛ ꯀꯨꯟꯒꯤ ꯑꯣꯏꯕ ꯄꯣꯠꯇꯤ ꯂꯩꯔꯨꯁꯦ
ꯂꯩꯁꯤ
ꯆꯥꯒꯅꯤ ꯁꯤꯗ꯭ꯔꯤꯐꯥꯎꯕ ꯆꯥꯒꯅꯤ ꯌꯥꯗ꯭ꯔꯒꯅ ꯊꯕꯥꯛꯇ ꯊꯨꯟꯗ ꯂꯩꯔꯤꯕ ꯃꯁꯟ ꯈꯨꯗꯤꯡꯃꯛꯇ ꯀꯥꯞꯁꯤꯟꯒꯅꯤ
ꯀꯥꯞꯀꯗꯕꯅꯤ ꯑꯗꯨꯒ ꯑ ꯁꯨꯃꯥꯏꯅ ꯇꯧꯕꯅꯦ ꯑꯩꯅ ꯉꯔꯥꯡ ꯍꯥꯏꯖꯕꯗꯨ ꯃꯔꯨꯞꯇ ꯏꯒꯨ ꯍꯥꯏꯕꯒꯤ ꯋꯥꯐꯝꯁꯦ ꯉ ꯑꯩꯅ ꯈꯜꯂꯛꯈꯤꯕ ꯑꯩ ꯉꯁꯤ ꯉꯔꯥꯡ ꯊꯋꯥꯏ ꯅꯨꯡꯉꯥꯏꯇꯕꯁꯤ ꯃꯤꯅ ꯉꯥꯡꯁꯤꯜꯂꯛꯄꯇꯪꯒꯤ ꯅꯠꯇꯦ ꯃꯔꯨꯞ ꯑꯩꯅ ꯑꯩ ꯁ꯭ꯤꯃꯤꯡꯖꯦꯜꯗ ꯌꯦꯡꯕ ꯃꯇꯝꯗ ꯍꯞꯇꯥ ꯑꯃꯒꯤ ꯃꯇꯨꯡꯗ ꯆꯠꯄ ꯃꯇꯝ ꯃꯇꯝꯗ ꯑꯩꯒꯤ ꯊꯝꯃꯣꯏꯁꯤꯗ ꯌꯥꯝ ꯄꯦꯟꯖꯗꯕ ꯍꯥꯏꯇꯥꯥꯔꯦꯀꯣ ꯑꯩꯁꯤꯕꯨ ꯀꯌꯥꯝ ꯆꯥꯁꯟ ꯁꯜꯂꯨꯔꯕꯖꯥꯠꯅꯣ ꯑꯗꯒꯤ ꯃꯥꯏ ꯃꯤꯠꯀꯤ ꯐꯤꯕꯝ ꯇꯨꯝꯕ ꯋꯥꯠꯄꯒꯤ ꯃꯤꯠ ꯀꯨꯠꯄ ꯑꯗꯒꯤ ꯇꯨꯝꯁꯤꯠ ꯐꯥꯗꯕꯒꯤ ꯃꯥꯏ ꯄꯣꯝꯊꯣꯛꯄ ꯑꯗꯒꯤ ꯄꯨꯛꯀꯤ ꯐꯤꯕꯝꯁꯦ ꯄꯣꯝꯊꯣꯔꯛꯄ ꯑꯗꯒꯤ ꯍꯥꯟꯅ ꯐꯜꯂꯒ ꯂꯩꯔꯝꯕ ꯃꯤꯖꯦꯜꯅ ꯍꯥꯏꯐꯦꯠ ꯐꯨꯔꯤꯠ ꯂꯧꯊꯣꯛꯑꯒ ꯃꯖꯥ ꯐꯨꯔꯤꯠ ꯂꯤꯠꯂꯒ ꯃꯨꯛꯄ ꯃꯇꯝꯗ ꯏꯁꯥꯗ ꯂꯩꯔꯝꯕ ꯀꯟꯐꯤꯗꯦꯟꯁꯇꯣ ꯃꯥꯡꯁꯤꯜꯂꯛꯄ ꯍꯥꯏꯇꯥꯥꯔꯦ
ꯑꯗꯒꯤ ꯑꯩꯅ ꯊꯥꯡꯒꯠꯂꯝꯕ ꯌꯣꯠꯇꯨ ꯑꯩꯅ ꯍꯥꯏꯗꯤ ꯋꯥꯔꯝ ꯑꯞ ꯇꯧꯔꯝꯕ ꯌꯣꯠꯁꯤ ꯑꯩꯅ ꯑꯔꯣꯏꯕ ꯁꯦꯠꯇꯣ ꯊꯥꯡꯒꯠꯄꯗ ꯉꯝꯃꯛꯇꯕ ꯍꯥꯏ ꯇꯥꯔꯦꯀꯣ
ꯎꯝ
ꯑꯗꯒꯤ ꯊꯋꯥꯏꯁꯦ ꯌꯥꯝ ꯅꯨꯡꯉꯥꯏꯈꯤꯗꯕ ꯑꯩ ꯉꯔꯥꯡ ꯅꯍꯥꯟꯁꯤ ꯅꯨꯄꯤ ꯀꯥꯏꯅꯩ ꯇꯣꯏꯒꯨꯝꯕꯁꯨꯡ ꯃꯥ ꯀꯥꯏꯅꯕꯗꯨꯗ ꯑꯩꯅ ꯑꯗꯨ ꯅꯨꯡꯉꯥꯏꯈꯤ ꯑꯗꯨ ꯑꯗꯨꯗꯤ ꯉꯔꯥꯡ ꯑꯩꯅ ꯃꯤꯡꯁꯟ ꯌꯦꯡꯕꯗ ꯐꯥꯎꯈꯤꯕ ꯑꯗꯨꯃꯥꯏꯅ ꯅꯨꯡꯉꯥꯏꯇꯕ ꯑꯗꯒꯤ ꯍꯦꯟ ꯍꯦꯜ ꯅꯨꯡꯉꯥꯏꯇꯕꯅ ꯍꯦꯜ ꯍꯥꯏꯇꯥꯔꯦ
ꯎꯝ
ꯗꯨꯅꯃꯨꯛ ꯇꯧꯁꯤ ꯁꯥꯟꯅꯁꯤ ꯑꯩꯈꯣꯏ ꯑꯩ ꯑꯩꯒꯤ ꯍꯌꯦꯡꯋꯥꯏ ꯑꯩ ꯑꯩꯒꯤ ꯏꯆꯥꯅ ꯚꯥꯏ ꯑꯩꯈꯣꯏ ꯕꯕꯥꯗꯤ ꯑꯗꯨ ꯃꯥ ꯅꯍꯥ ꯑꯣꯏꯔꯤꯉꯩ ꯐꯣꯇꯣꯅꯤ ꯀꯥꯏꯅ ꯑꯦꯜꯕꯝꯗꯒꯤ ꯄꯨꯊꯣꯔꯛꯄ ꯃꯇꯝꯗ ꯑꯩꯈꯣꯏꯒꯤ ꯐꯩꯖꯩꯅꯔꯒ ꯂꯩꯕꯨꯡꯗꯣꯏ ꯁꯣꯛꯄꯗꯤ ꯀꯥꯡꯊꯣꯛꯑꯗꯣꯏ ꯁꯣꯛꯄꯗꯤꯀꯣ ꯐꯜꯂꯒ ꯑꯝꯇꯪꯗꯤ ꯑꯁ ꯃꯤ ꯃꯤ ꯒꯤ ꯑꯥꯏꯗꯣꯜꯁꯦ ꯍꯥꯟꯅ ꯏꯄꯥ ꯏꯄꯥꯁꯤꯅ ꯑꯩꯈꯣꯏ ꯑꯩꯈꯣꯏꯁꯦ ꯏꯄꯥ ꯏꯄꯥꯗ ꯑꯣꯏꯔꯛꯏꯅꯤ ꯑꯗꯨꯅ ꯑꯩꯈꯣꯏꯒꯤ ꯏꯆꯥꯅꯤ ꯑꯩꯈꯣꯏꯒꯤ ꯏꯅꯥꯎꯅꯤ ꯑꯩꯈꯣꯏꯒꯤ ꯏꯌꯥꯝꯕꯅꯤ ꯍꯥꯏꯕ ꯃꯇꯝꯗ ꯃꯣꯏꯅ ꯄꯣꯝꯊꯣꯛ ꯆꯥꯎꯊꯣꯛꯄ ꯑꯗꯒꯤ ꯑꯩ ꯑꯩꯅꯁꯨ ꯁꯦꯠꯄ ꯆꯥꯕ ꯀꯣꯏꯕ ꯆꯠꯄ ꯃꯇꯝꯗ ꯏꯁꯥꯗ ꯁꯦꯝꯕꯜ ꯑꯃ ꯊꯝꯕꯤꯈꯤꯕꯗꯣ ꯊꯥꯕꯜ ꯆꯣꯡꯕꯩ ꯃꯇꯥꯡꯗꯣ ꯑꯩ ꯌꯥꯝ ꯄꯦꯟꯈꯤꯗꯕ ꯑꯩꯅ ꯀꯩꯅꯣ ꯇꯧꯈꯤꯗꯕ ꯍꯥꯏ ꯇꯔꯗꯤ ꯄꯨꯈ꯭ꯔꯤ ꯃꯄꯥꯟꯒꯤ ꯐꯖꯕꯤ ꯁꯥꯕꯤꯁꯤꯡꯗꯣ
ꯅꯪ ꯈꯪꯖꯩ ꯈꯪꯖꯩ ꯑꯩ ꯆꯣꯡꯗ꯭ꯔꯃꯛꯇ꯭ꯔꯁꯨ ꯑꯩ ꯆꯣꯡꯗ꯭ꯔꯃꯁꯨ ꯑꯩꯒꯤ ꯋꯥꯈꯜ ꯌꯥꯝ ꯅꯨꯡꯉꯥꯏꯖꯈꯤꯗꯦ
ꯃꯔꯨꯞ ꯑꯗꯨ ꯀꯩꯅꯣꯅꯦ ꯑꯩ ꯃꯣꯏ ꯄꯥꯏꯗꯕ ꯅꯠꯇꯦ ꯃꯔꯨ ꯐꯔꯦ ꯃꯔꯨꯞ ꯑꯗꯨ ꯅꯣꯡꯃ ꯋꯥꯔꯤ ꯋꯥꯇꯥꯏ ꯇꯧꯖꯩ ꯉꯁꯤꯒꯤꯗꯤ ꯁꯨꯃꯥꯏꯅ ꯊꯝꯖꯔꯒꯦ
ꯊꯝꯃꯣ ꯊꯝꯃꯣ ꯑꯃ ꯋꯥꯔꯤ ꯃꯈꯥ ꯆꯠꯊꯅꯕ ꯇꯧꯁꯦ ꯌꯥꯝ ꯄꯦꯟꯗꯦ ꯑꯩ ꯇꯧꯔꯛꯀꯦ ꯀꯣ